ꯍꯜꯂꯣ
ꯍꯜꯂꯣ
ꯀꯩꯗꯧꯔꯤꯅꯣ
ꯐꯣꯟ ꯌꯦꯡꯉ ꯂꯩꯔꯤꯅꯦ ꯎꯝ ꯇꯥꯟ ꯌꯥꯝ ꯆꯥꯗꯅ ꯇꯧꯔꯛꯏꯗ
ꯇꯥꯟ ꯌꯥꯝ ꯇꯥꯟ ꯌꯥꯝ ꯆꯥꯗꯕ ꯍꯥꯏꯕꯕꯨ ꯀꯩꯅꯣ
ꯃꯤ ꯂꯣꯛ ꯈꯨꯔꯤꯉꯩꯁꯤꯗ꯫
ꯑꫭ ꯂꯣꯛ ꯈꯨꯕ꯭ꯔꫭ
ꯎꯝ꯫
ꯂꯣꯛ ꯈꯨꯔꯒ ꯍꯩ ꯆꯥꯕ ꯑꯃꯨꯛꯀ꯫
ꯆꯥꯅꯤꯡꯕꯩꯅꯦ ꯑꯗꯨꯗꯤ ꯑꯗꯨꯒ ꯃꯔꯤ ꯀꯔꯤꯝ ꯂꯩꯅꯗꯦ꯫
ꯂꯣꯛ ꯈꯨꯔꯗꯤ ꯍꯩ ꯆꯒꯅꯣ ꯍꯥꯏꯕ ꯅꯠꯇ꯭ꯔꯣ꯫
ꯍꯩꯗꯣ ꯀꯔꯤ ꯍꯩꯅꯣ ꯍꯥꯏꯕꯗꯣ꯫ ꯑꯗꯨꯒꯤ ꯍꯩꯒꯤ ꯃꯈꯥ ꯄꯣꯜꯂꯦꯕ꯫
ꯐꯔꯦ ꯐꯔꯦ ꯐꯥꯏꯅ‌ꯦ ꯅꯪ ꯕꫭꯜ ꯌꯦꯡꯒꯗ꯭ꯔꯣ꯫
ꯌꯦꯡꯒꯅꯤ꯫ ꯄꯨꯡ ꯀꯌꯥꯗ ꯂꯩꯒꯦ꯫
ꯎꯝ ꯇꯔꯥ ꯃꯈꯥꯏꯗ꯫
ꯑꯁ ꯇꯜꯂꯦ ꯑꯗꯨꯗꯤ ꯈꯪꯗꯦ ꯌꯦꯡꯅꯤꯡꯉꯗꯤ ꯌꯦꯡꯉꯅꯤ ꯑꯗꯨꯒ ꯑꯩ ꯑꯗꯨꯒꯤ ꯉꯁꯤ ꯁꯥꯟꯅꯒꯗꯕ ꯀꯩꯅꯣ ꯇꯤꯝꯗꯣ ꯑꯩꯅ ꯈꯪꯕ ꯑꯝꯇ ꯌꯥꯎꯗꯦꯕ ꯑꯗꯨꯒꯤ ꯀꯃꯥꯏꯅ ꯁꯥꯟꯅꯕꯅꯣꯁꯨ ꯈꯪꯗꯦ꯫
ꯎꯝ꯫
ꯌꯥꯝ ꯀꯩꯅꯣ ꯂꯤꯡꯕꯔꯣ꯫
ꯂꯤꯡ ꯂꯤꯡꯗꯤ ꯂꯤꯡꯕꯅꯤ ꯍꯥꯏꯗꯤ ꯃꯣꯏ ꯅꯣꯠ ꯑꯥꯎꯠ ꯀꯥꯕꯁꯤꯡꯖꯦ꯫ ꯂꯤꯡꯕ ꯈꯛꯇꯅꯦꯕ ꯍꯩꯕ ꯅꯠꯇ꯭ꯔꯗꯤ ꯀꯥꯕ ꯉꯝꯔꯣꯏꯕ ꯑꯗꯨꯒꯤ꯫ ꯂꯤꯡꯕꯅꯦ꯫ ꯐꯔ‌ꯦ ꯌꯦꯡꯅꯤꯡꯗ꯭ꯔꯗꯤ ꯑꯩꯖꯨ ꯐꯣꯟꯗ ꯑꯩꯒꯤ ꯐꯣꯟꯗ ꯑꯣꯏꯅ ꯌꯦꯡꯉꯒꯦ ꯏꯊꯟꯇ꯫
ꯑꯗꯨ ꯌꯦꯡꯉꯒ ꯍꯧꯒꯠꯀ ꯍꯧꯒꯠꯄꯗꯧꯕꯗꯣ ꯑꯗꯨ ꯑꯃꯨꯛ ꯇꯟꯕ ꯑꯗꯨꯒꯤꯅꯦ꯫ ꯄꯣꯔꯇꯨꯒꯜ ꯁꯨ ꯅꯠꯇꯕꯗꯨꯕꯨ꯫
ꯑ ꯉꯔꯥꯡ꯫ ꯑꯁ ꯀꯩꯅꯣ ꯇꯧꯕꯒꯤꯅꯤꯅꯦ ꯉꯔꯥꯡꯁꯨ ꯇꯨꯝꯗꯕ ꯑꯗꯨꯒꯤ ꯉꯁꯤꯗꯤ ꯇꯨꯝꯅꯤꯡꯉꯕ꯫ ꯃꯤꯠꯁꯦ ꯀꯩꯅꯣꯝ ꯇꯧꯔꯛꯑꯦꯅꯦꯍꯦ ꯃꯤꯠꯁꯦ ꯃꯤꯠꯁꯦ ꯈꯞꯄ ꯅꯨꯡꯉꯥꯏꯇ꯭ꯔꯦꯅꯦꯍꯦ꯫
ꯍꯥ꯫ ꯑꯩꯁꯨ ꯉꯔꯥꯡ ꯀꯩꯅꯣ ꯄꯨꯡ ꯑꯃ ꯑꯗꯨꯋꯥꯏꯗ ꯇꯨꯝꯕꯅꯦꯕ ꯑꯗꯨ ꯑꯗꯨꯁꯨ ꯇꯨꯝꯅꯤꯡꯗꯦ꯫ ꯑꯗꯨ ꯑꯣꯏꯔꯁꯨ ꯑꯦꯛꯖꯥꯝ ꯆꯛꯀꯗꯕꯅꯤꯅ ꯇꯨꯝꯍꯧꯗ꯭ꯔꯗꯤ ꯌꯥꯔꯔꯣꯏ ꯍꯥꯏꯅ ꯅꯝꯐꯨꯗ ꯐꯣꯟ ꯃꯨꯠꯊꯠꯂꯒ ꯇꯨꯝ ꯇꯨꯝꯅꯤꯡꯉꯥꯏ ꯍꯣꯠꯅꯕ ꯑꯗꯣ ꯇꯨꯝꯃꯨ ꯁꯨꯡꯌꯥ ꯌꯥꯗꯕ ꯑꯗꯨꯒ ꯑꯃꯨꯛ꯫ ꯄꯨꯡ ꯃꯉꯥ ꯑꯗꯨꯋꯥꯏꯗ ꯑꯃꯨꯛ ꯍꯧꯒꯠꯂꯦ꯫
ꯇꯨꯝꯕ ꯌꯥꯗ꯭ꯔꯗꯤ ꯀꯩꯅꯣ ꯇꯧꯕ ꯌꯥꯗ꯭ꯔꯥ ꯂꯥꯢꯔꯤꯛ ꯑꯃꯨꯛ ꯄꯥ ꯌꯥꯗ꯭ꯔꯥ ꯅꯪꯕꯣ꯫
ꯄꯥꯁꯨ ꯄꯥꯅꯤꯡꯗꯕ ꯐꯣꯟꯁꯨ ꯌꯦꯡꯅꯤꯡꯗꯕ ꯌꯦꯡꯉꯤ ꯐꯣꯟꯕꯨꯗꯤ꯫
ꯉꯟꯇꯥ ꯅꯦ ꯑꯗꯨꯗꯤ ꯇꯨꯝꯖꯨ ꯇꯨꯝꯅꯤꯡꯗꯕ ꯑꯩꯖꯥꯝ ꯗꯤ ꯊꯥꯒꯗꯧꯕ ꯂꯩꯕ
ꯎꯝ
ꯑꯗꯨꯒ ꯂꯥꯏꯔꯤꯛꯁꯨ ꯄꯥꯅꯤꯡꯗꯕ ꯐꯣꯟꯁꯨ ꯌꯦꯡꯅꯤꯡꯗꯕ
ꯍꯥꯢ ꯍꯥ
ꯅꯪꯁꯦ ꯇꯧꯕ ꯉꯝꯕ ꯃꯤꯅꯤꯅꯦ
ꯉꯝꯕ ꯃꯤꯅꯦ ꯇꯧꯒꯦ ꯍꯥꯏꯕꯒ ꯈꯨꯗꯤꯡ ꯇꯧꯕ ꯉꯝꯕ ꯃꯤ
ꯇꯟꯕꯨ ꯇꯜꯂꯤ ꯀꯩꯝ ꯇꯧꯕ ꯉꯝꯗꯕ ꯑꯁ
ꯍꯣꯏ ꯇꯟꯕꯨꯨ ꯇꯜꯂꯗꯤ ꯂꯣꯏ ꯇꯣꯛꯊꯣꯛꯄ ꯑꯗꯨꯒꯨꯝꯕ ꯌꯥꯝ ꯍꯩꯕ ꯃꯤ ꯀꯩꯅꯣ ꯑꯩꯒꯤ ꯀꯥꯁꯦ ꯃꯩꯈꯨ ꯃꯅꯝ ꯅꯝꯃꯤꯗ ꯃꯩꯈꯨ
ꯑꯩ ꯇꯥꯔꯤ ꯀꯦꯝ ꯇꯧꯗꯦ ꯑꯩ ꯀꯥꯗ ꯀꯦꯝ ꯇꯧꯗꯦ ꯑꯗꯣ ꯅꯪ ꯎꯝ ꯅꯤꯡꯊꯧꯀꯗꯁꯨ ꯑꯦꯖꯥꯝꯌ ꯑꯦꯛꯖꯥꯝ ꯂꯩꯕ꯭ꯔꯣ
ꯂꯩ ꯀꯩꯅꯣ ꯂꯩꯕꯩꯅꯦ ꯍꯥꯏꯔꯤꯁꯦ
ꯅꯤꯡꯊꯧꯀꯥꯕ ꯅꯤꯡꯊꯧꯀꯥꯕ
ꯂꯩꯌꯦ
ꯀꯩ ꯁꯕꯖꯦꯛ
ꯑꯩꯗꯤ ꯀꯩ ꯁꯕꯖꯦꯛ ꯑꯣꯏꯔꯅꯤ ꯏꯪꯂꯤꯁ ꯂꯧꯕꯅꯤꯅ ꯑꯗꯨꯝ ꯏꯪꯂꯤꯁ
ꯈꯪꯖꯗ꯭ꯔꯦ ꯅꯣꯏꯒꯤ ꯑꯦꯛꯖ__
ꯁꯤ ꯌꯥꯗ꯭ꯔꯦ ꯑꯩꯒꯤ ꯈꯅꯥꯎꯁꯦ
ꯀꯩꯅꯣꯝꯃ ꯇꯥꯏ ꯅꯣꯏ ꯌꯨꯝꯁꯦ ꯍꯨꯏ ꯌꯥꯝꯕ ꯃꯥꯜꯂꯦꯕꯣ
ꯂꯩꯌꯦ ꯍꯨꯏ ꯂꯩꯌꯦ
ꯍꯨꯏ ꯃꯈꯣꯟ ꯉꯥꯛꯇꯪ
ꯇꯥꯕ꯭ꯔꯣ ꯅꯪ
ꯍꯣꯏ ꯌꯥꯔꯔꯣꯏꯅꯦꯍꯦ ꯏꯕꯥꯅꯤꯒꯤ ꯏꯕꯥꯅꯤꯒ ꯇꯣꯂꯣꯞ ꯀꯛꯊꯈ꯭ꯔꯅꯤ ꯑꯗꯨꯃꯥꯏꯅ ꯇꯧꯔꯗꯤ
ꯎꯝ ꯑꯦꯍ ꯅꯍꯥꯟꯗꯨꯁꯨ ꯑꯗꯨꯃꯥꯏꯅ ꯇꯧꯕꯅꯦ ꯀꯩꯝ ꯇꯧꯔꯣꯏꯗ ꯁꯤ ꯉꯁꯤ ꯁꯅꯥꯒꯗꯧꯕ ꯇꯤꯝ ꯑꯅꯤ ꯑꯅꯤ ꯑꯍꯨꯝ ꯃꯔꯤꯁꯤꯗ ꯅꯤꯡ ꯅꯪ ꯃꯤ ꯑꯃꯐꯥꯎ ꯈꯪꯗꯦ ꯍꯥꯏꯔꯣ
ꯅꯪꯁꯨ ꯂꯣꯏꯔꯦꯍꯦ
ꯑꯩꯁ ꯕꯣꯜ ꯌꯦꯡꯕ ꯃꯤ ꯅꯠꯇꯕꯗꯨꯕꯨ
ꯅꯪꯅ ꯈꯪꯉꯤꯖꯦ ꯄꯣꯔꯇꯨꯒꯜ
ꯑ ꯑꯗꯨ ꯈꯛꯇꯪꯅꯦ ꯈ꯭ꯋꯥꯏꯗꯒꯤ ꯃꯃꯤꯡ ꯆꯠꯄ ꯑꯩꯅ ꯍꯦꯛ ꯈꯪꯉꯕ ꯃꯃꯤꯡ ꯌꯥꯝ ꯆꯠꯄ ꯃꯒꯨꯟ ꯌꯥꯝ ꯂꯩꯕ ꯃꯤꯅꯤ ꯍꯥꯏꯕ__ ꯕꯁꯦ ꯒ꯭ꯌꯥꯟ ꯇꯥꯍꯧꯔꯣ
ꯑꯗꯨ ꯅꯠꯇꯕ ꯎꯝ ꯐꯔꯛ ꯁꯔꯛꯇ ꯂꯩꯕ ꯑꯗꯨꯒꯨꯝꯕ ꯃꯤꯗꯨꯗꯤ ꯑꯩ__
ꯁꯦꯔꯥꯟ ꯇꯨꯔꯥꯟ ꯇꯧꯕ ꯈꯪꯗꯦꯕ
ꯎꯝ ꯁꯦꯔꯥꯟ ꯇꯨꯔꯥꯟ ꯐꯔꯛ ꯇꯨꯔꯛ ꯑꯗꯨꯒꯨꯝꯕ ꯑꯩ ꯈꯪꯗꯦ ꯈ꯭ꯋꯥꯏꯗꯒꯤ ꯍꯩꯕ ꯃꯀꯣꯛꯇ ꯂꯩꯕ ꯈꯨꯗꯤꯡ ꯃꯀꯣꯛꯇ ꯂꯩꯕ ꯈꯛꯇꯣ ꯑꯗꯨꯗ ꯈꯛ ꯇꯪꯅꯦ ꯑꯩꯅ ꯈꯪꯉꯤꯁꯦ
ꯑꯗꯨꯒꯤꯅꯦ ꯄꯣꯔꯇꯨꯒꯜ ꯁꯦꯁ ꯫
ꯄꯣꯔꯇꯨꯒꯜ ꯌꯥꯝ ꯄꯥꯝꯕ ꯅꯪꯕꯣ꯫
ꯄꯥꯝꯗ꯭ꯔꯗꯤ ꯀꯩꯅꯣ ꯄꯣꯠ ꯄꯥꯝꯃꯦ ꯍꯥꯏꯕꯕꯨ ꯑꯁ ꯀꯩꯅꯣ ꯇꯧꯕꯗ ꯀꯩꯅꯣ ꯔꯣꯅꯥꯜꯗꯣ ꯀꯩꯅꯣ ꯇꯧꯗ꯭ꯔꯗꯤ ꯇꯜꯂꯦ꯫ ꯑꯗꯨ ꯂꯩꯕꯒꯤ ꯀꯩꯅꯣ ꯇꯧ ꯄꯥꯝꯃꯤꯅꯦ ꯅꯠꯇ꯭ꯔꯗꯤ ꯃꯣꯏꯗꯣ ꯀꯩꯅꯣ ꯄꯣꯔꯇꯨꯒꯜ ꯍꯥꯏꯕ ꯂꯝꯁꯦ ꯀꯩꯅꯣꯃꯩꯇꯧ ꯇꯧꯋꯦꯕ꯫
ꯏꯇꯧ ꯇꯧꯔꯤꯕꯕꯦꯔꯥ ꯃꯣꯏ ꯈꯨꯁꯅꯥꯗꯨ ꯌꯥꯗꯦ ꯍꯥꯏꯔꯣ꯫
ꯍꯣꯏ ꯃꯣꯏ ꯁꯛꯅꯤꯅ ꯁꯥꯟꯅꯕ ꯃꯑꯣꯡꯗꯣ ꯃꯤ ꯑꯃꯕꯨ ꯑꯃ ꯑꯗꯨꯝ ꯀꯩꯅꯣ ꯌꯦꯡꯅꯔꯒ ꯂꯩꯌꯦꯕ ꯃꯣꯏ ꯃꯁꯥ ꯃꯁꯥꯒꯤ ꯃꯊꯧ ꯇꯧꯗꯕꯤꯗ
ꯍꯣꯏ ꯃꯤ ꯑꯇꯣꯞꯄ ꯑꯇꯣꯞꯄꯒꯤ ꯃꯦꯠꯁ ꯌꯦꯡꯉꯒ ꯃꯣꯏꯒꯤ ꯌꯦꯡꯉꯀꯥꯟꯗ ꯐꯖꯗꯕꯅꯤꯗ ꯃꯣꯏꯁꯨ
ꯌꯥꯗꯦꯕ
ꯑꯁ ꯑꯩ ꯈꯅꯥꯎꯁ‌ꯦ ꯌꯥꯗ꯭ꯔꯦꯍ‌ꯦ ꯉꯁꯤꯁꯦ꯫
ꯏꯁꯤꯡ ꯊꯛꯆꯜꯂꯣ꯫
ꯂꯩꯇꯕꯒꯤꯅꯦ ꯂꯧꯕꯇꯠ-ꯂꯧꯕ ꯆꯠꯄꯁꯨ ꯇꯟꯕ
ꯀꯔꯤꯅꯣ ꯃꯤꯒꯤ ꯌꯨꯝꯗ ꯆꯠꯄꯁꯨ ꯅꯠ ꯇꯩꯅꯨ ꯃꯤꯒꯤ ꯌꯨꯝꯗ ꯆꯠꯄꯁꯨ ꯅꯠꯇ ꯗꯌꯨꯝꯗ ꯏꯁꯤꯡ-ꯏꯆꯥꯎ‌ꯆꯥꯟꯅ ꯐꯠꯂꯧꯔꯒ ꯊꯛꯀꯗꯕ ꯑꯗꯨꯒ ꯑꯁꯤ ꯇꯜꯂ‌ꯦꯔꯦ ꯀꯥꯃꯥꯏ ꯇꯧꯗꯣꯏꯕ ꯑꯗꯨꯗꯤ
ꯇꯜꯂꯗꯤ ꯂꯣꯏꯅ ꯇꯜꯂꯦ꯫ ꯈꯣꯡ ꯍꯥꯝꯕ ꯐꯥꯎ ꯆꯠꯄ ꯇꯟ-ꯇꯟꯕꯒꯤ ꯈꯥꯛ ꯀꯩꯅꯣ ꯍꯥꯝ-ꯍꯥꯝꯗꯕꯤꯗ ꯂꯩꯔꯤꯅꯤ꯫
ꯇꯜꯂꯗꯤ ꯇꯝꯂꯦ ꯍꯥꯏ꯫
ꯇꯜꯂꯗꯤ ꯇꯜꯂꯦ ꯍꯣꯏ ꯂ‌ꯣꯏꯔ‌ꯦ ꯑꯩꯗꯤ ꯇꯜꯂꯗꯤ ꯍꯦꯛ ꯇꯟꯕꯨ ꯇꯜꯂꯕ ꯂꯣꯏꯔꯕꯅꯤ꯫ ꯌꯧꯔꯕꯅꯤ ꯑꯩꯅ ꯇꯜꯂꯦ ꯍꯥꯏꯔꯗꯤꯀꯣ ꯗꯤꯒ꯭ꯔꯤ ꯍꯦꯜꯂꯝꯅꯤ ꯅꯠ-ꯅꯠꯇ꯭ꯔ ꯑꯗꯨꯗꯤ ꯑꯗꯨꯝ ꯈꯔ ꯑꯗꯨꯝ ꯉꯝ꯭ꯔꯤꯐꯥꯎ ꯈꯔ ꯑꯗꯨꯝ ꯌꯥꯔꯤ ꯐꯥꯎꯗꯤ ꯑꯗꯨꯝ ꯆꯠꯀꯅꯤꯕ ꯑꯩꯅ ꯍꯦꯛ ꯇꯜꯂꯦ ꯍꯥꯏꯔꯕ ꯂꯣꯏꯔꯦ꯫
ꯍꯥꯏꯕꯨ ꯑꯁ ꯍꯟꯗꯛꯁꯦ ꯈ꯭ꯔꯤꯁꯃꯥꯁ ꯁꯤ ꯆꯟꯕ ꯐꯪꯒꯗ꯭ꯔꯥ ꯀꯣ
ꯈꯪꯗ‌ꯩꯍꯦ꯫
ꯈ꯭ꯔꯤꯁꯃꯥꯁꯕꯨꯗꯤ ꯆꯠꯅꯤꯡꯉꯦꯍꯦ꯫
ꯆꯠꯅꯤꯡꯉꯗꯤ ꯆꯠꯂꯣ ꯑꯩꯒꯤ ꯄꯩꯁꯥ ꯄꯤꯔꯝꯃꯣ꫰꫰
ꯉꯥꯏꯁꯤꯅꯗꯤ ꯆꯠꯂꯣꯏꯕ
ꯎꯝ ꯈꯪꯗꯦ ꯑꯁ ꯈꯪꯗ‌ꯦ ꯑꯩ ꯀꯩ ꯃꯈꯣꯟꯅꯣ ꯑꯗꯨꯕꯨꯣ ꯀꯩꯗꯧꯔꯅ ꯂꯩꯔꯤꯅꯣ
ꯀꯩꯝ ꯇꯧꯗꯦ꯫ ꯍꯨꯏ ꯃꯈꯣꯏ ꯃꯨꯛ ꯇꯥꯕ꯭ꯔꯣ
ꯍꯨꯏ ꯃꯈꯣꯟ ꯅꯠꯇꯕ ꯃꯤ ꯃꯈꯣꯟ ꯇꯥꯏꯅꯦ꯫
ꯐꯣꯟ ꯇꯧꯔꯗꯤ ꯃꯤ ꯃꯈ‌ꯣꯟ ꯇꯥꯕ ꯇꯥꯕꯥ
ꯎꯝ ꯊꯀꯠ-ꯊꯒꯠꯆꯕꯅ ꯈꯣꯡꯖꯤꯅ
ꯍꯥꯒꯠ ꯆꯕꯅꯥ
ꯍꯥꯒꯠꯆꯥꯕ-ꯍꯥꯒꯠꯆꯕ꯫
ꯂꯨꯗꯕꯒꯤꯅꯦꯗꯣ
ꯈꯪꯉꯦ ꯑꯩꯁꯨ ꯉꯔꯥꯡ ꯅꯨꯡꯗꯤꯟꯗꯨ ꯂꯨꯑꯦ ꯉꯁꯤ ꯂꯨꯗ꯭ꯔꯦ꯫ ꯑꯗꯨꯁꯨ ꯇꯟꯕ
ꯅꯨꯃꯤꯠ ꯇ꯭ꯔ‌ꯦꯠ ꯁꯨꯔ‌ꯦꯀ‌ꯣ ꯅꯪꯅ ꯂꯨꯗꯕ꯫
ꯀꯗꯥꯏꯗꯒꯤꯅ‌ꯣ ꯉꯔꯥꯡ ꯈꯛꯇꯥ ꯂꯨꯏꯌꯦ ꯀꯩꯅꯣ ꯌꯔꯟ ꯅꯣꯛꯀꯅꯨ-ꯅ‌ꯣꯛꯀꯅꯨ ꯅꯁꯛꯛꯇꯣ ꯅꯈꯣꯟꯟꯗ‌ꯣ
ꯉꯁꯥꯏ ꯅꯅꯥꯎꯅꯨꯄꯤ ꯏꯔ‌ꯨꯔꯤꯔꯥ ꯀꯞꯄꯒ ꯏꯔꯨꯕꯗ‌ꯣ ꯎꯕ꯭ꯔꯣ
ꯎꯗ꯭ꯔꯗꯤ ꯀꯩꯅꯣ
ꯅꯪꯁꯨ ꯑꯗꯨꯃꯥꯏꯅ ꯇꯧꯒꯦꯔ‌‌ꯣꯕ
ꯀꯞꯄꯨ ꯍꯥꯏꯔꯣ ꯑꯩ
ꯀꯞꯀꯦ ꯍꯥꯔꯗꯤ ꯀꯞꯄ ꯍꯩꯅ‌ ꯑꯩꯁꯨ
ꯑꯣ ꯅꯨꯃꯤꯠ ꯇꯔꯦꯠ ꯏꯔꯨꯗ꯭ꯔꯗꯤ ꯑꯗꯨꯃꯥꯏꯅ ꯇꯧꯔ ꯂꯨꯕ ꯇꯥꯕ
ꯎꯝ ꯑꯁ ꯇꯨꯝ ꯑꯩꯁꯨ ꯇꯟꯕ ꯍꯧꯔꯦꯗ ꯋꯥꯁꯦ ꯄꯥꯛꯅ ꯉꯥꯡꯅꯤꯡꯗꯕ ꯍꯟꯗꯛꯁꯦ ꯑꯍꯟ ꯑꯣꯏꯁꯤꯜꯂꯛ ꯄꯒꯤꯀꯣ ꯋꯥ ꯈꯔ‌‌ꯪ ꯈꯔꯝ ꯈꯔꯕꯨꯛ ꯉ ꯍꯦꯛ ꯉꯥꯎꯔꯕ ꯏꯁꯥꯁꯦ ꯆꯣꯛꯊꯕꯅ ꯉꯝꯗꯦꯕ
ꯌꯥꯔꯦ ꯑꯉꯥꯡꯅ ꯒꯥꯔꯤ ꯆꯍꯤ ꯀꯨꯟ ꯁꯨꯕꯗꯉꯥꯏꯔꯤ
ꯑꯩ ꯀꯥꯏꯗꯩ ꯆꯍꯤ ꯀꯨꯟꯅꯣꯍꯦ ꯀꯨꯟꯊ꯭ꯔꯥ ꯁꯨꯔꯝꯗꯥꯏꯁꯤꯗ ꯁꯨꯔꯝꯗꯥꯏ ꯂꯝꯕꯤꯗꯅꯦ ꯑꯩꯅ ꯂꯩꯔꯤꯁꯦ
ꯆꯍꯤ ꯆꯍꯤ ꯀꯨꯟ ꯁꯨꯗ ꯉꯥꯏꯔꯤ ꯁꯤꯔꯦ ꯀꯝꯄ꯭ꯂꯟ ꯇꯧꯔꯤꯁꯦ ꯌꯦꯡꯉꯣ ꯍꯦ
ꯑꯩꯅ ꯍꯧꯔꯛꯄ ꯅꯠꯇꯦꯅꯦꯍꯦ ꯃꯌꯥꯝꯕ
ꯎꯝ ꯑꯩ ꯍꯧꯖꯤꯛ ꯑꯇꯩ ꯀꯔꯤꯝ ꯈꯟꯗ꯭ꯔꯦ ꯈ꯭ꯔꯤꯁꯃꯥꯁ ꯆꯠꯄ ꯐꯪꯒꯗ꯭ꯔꯥ ꯑꯁꯤꯅꯦ ꯑꯗꯨꯕꯨ ꯈꯪꯗꯦꯗ ꯀꯤꯕꯕꯨꯗꯤ ꯀꯤꯗ
ꯎꯝꯍꯨ ꯃꯤꯅ ꯍꯥꯠꯗꯣꯛꯄꯤꯒꯅꯤꯀꯣ ꯄꯪꯆꯠ ꯆꯠꯀꯅꯨ ꯃꯤꯅ ꯇꯥꯞ ꯂꯥꯅ ꯄ ꯀ ꯩꯅꯣ ꯐꯥꯖꯤꯟꯈꯗꯤ
ꯅꯪ ꯂꯩꯁꯤꯗꯤ
ꯎꯝ
ꯅꯪ ꯑꯆꯧꯕ ꯂꯩꯁꯤꯗꯤ
ꯆꯥꯎꯕ
ꯆ ꯆꯥꯎꯕꯤ
ꯆꯥꯎꯕꯤ ꯅꯠꯇꯦ ꯆꯥꯎꯕ ꯍꯥꯏꯌꯣ ꯇꯥ ꯆꯥꯎꯕ ꯑꯆꯧꯕꯣ ꯌꯥꯔꯦ ꯁꯥꯏꯌꯦ ꯀꯩꯅꯣ ꯐꯦꯟ ꯊꯥꯔꯒ ꯇꯨꯝꯃꯤꯅꯦ ꯑꯗꯨ ꯑꯣꯏꯔꯁꯨ ꯌꯥꯗꯦꯍꯦ
ꯇꯥ ꯆꯥꯎ ꯇꯥ ꯆꯥꯎꯕ ꯅꯪꯉꯣꯡꯗ ꯑꯁ ꯄꯩꯁꯥ ꯅꯤꯁꯤꯔꯥ ꯈꯪꯗꯦꯗ
ꯀꯥꯏꯗꯩ ꯑꯩꯗꯤ ꯅꯪꯉꯣꯟꯗ ꯅꯤꯁꯤꯔꯥ ꯍꯥꯏꯅ ꯈꯜꯂꯤꯉꯩ ꯁꯤꯗ
ꯑꯩꯉꯣꯟꯗ ꯉꯁꯤ ꯁꯤ ꯑꯩꯉꯣꯟꯗ ꯂꯩꯕꯗꯣ ꯀꯌꯥꯅꯣ
ꯏꯕꯥꯟꯅꯤ ꯀꯞꯊꯣꯛ ꯀꯞꯁꯤꯟ ꯇꯧꯁꯤꯔꯥ
ꯂꯨꯄꯥ ꯆꯥꯝꯃꯒ ꯅꯤꯐꯨ ꯃꯔꯤ
ꯎꯝ ꯃꯣꯏ ꯃꯆꯥꯗꯤ ꯌꯥꯝ ꯍꯩꯌꯦꯀꯣ
ꯀꯩꯅꯣ ꯍꯩꯌꯦꯕꯨ
ꯌꯥꯝ ꯍꯩꯀꯣ
ꯍꯥꯏꯗ꯭ꯔꯗꯤ ꯌꯥꯗꯕꯒꯤ ꯍꯥꯏꯔꯤꯅꯤ ꯀꯩꯅꯣ
ꯎꯝ ꯊꯨꯝꯃꯦ ꯆꯨꯝ
ꯅꯪꯅ ꯑꯦꯀꯥꯎꯟꯗ ꯄꯩꯁꯥ ꯀꯌꯥ ꯂꯩꯒꯦ ꯍꯥꯏꯔꯗꯤ ꯍꯥꯏ ꯇꯥꯕ
ꯎꯝꯍꯨꯝ
ꯌꯥꯝꯗ꯭ꯔꯕꯅꯤꯅ ꯍꯥꯏꯗꯣꯛꯀꯦꯅ ꯐꯠ ꯑꯩꯅ ꯍꯥꯏꯗꯣꯛꯄ ꯍꯥꯏꯇꯥꯔꯦꯀꯣ ꯑꯗꯨꯒꯤꯅꯤꯗ
ꯈꯦꯔ ꯆꯥꯅꯤꯡꯉꯦ
ꯍꯧꯖꯤꯛꯄꯨ
ꯎꯝ ꯆꯥꯅꯤꯡꯕ ꯉꯥꯛꯇꯦꯅꯦ ꯑꯩꯅ ꯍꯧꯖꯤꯛ ꯆꯥꯅꯤꯡꯕꯒꯤ ꯆꯥꯅꯤꯡꯕ ꯉꯥꯛꯇ ꯀꯩꯅꯣ ꯈꯪꯗꯦ
ꯂꯣꯏꯔꯦ ꯅꯪꯁꯨ
ꯀꯥꯡ ꯀꯥꯡꯅ ꯀꯥꯡ